ꯇꯥꯗꯣ
ꯇꯥꯔꯦ ꯇꯥꯔꯦ
ꯃꯩ ꯂꯥꯛꯇꯕꯅꯤꯅ ꯕꯤꯇ꯭ꯔꯤꯁꯨ ꯂꯩꯇ꯭ꯔꯦꯍꯦ ꯀꯔꯤꯔꯥ ꯍꯧꯖꯤꯛꯀꯥꯟꯖꯦ ꯕꯦꯇ꯭ꯔꯤꯖꯦ ꯌꯥꯝ ꯊꯨꯅ ꯆꯠꯂꯦꯗ
ꯅꯪ ꯐꯣꯟ ꯑꯃꯨꯛ ꯑꯅꯧꯕ ꯂꯧꯔꯕꯣ
ꯑꯧ ꯑꯁꯤ ꯐꯣꯟ ꯑꯅꯧꯕꯅꯦ ꯑꯗꯣ ꯑꯁ ꯑꯩꯅ ꯅꯥꯍ ꯍꯥꯟꯅ ꯄꯥꯏꯔꯝꯕꯗꯣ ꯑꯗꯣ ꯌꯥꯗ꯭ꯔꯦꯕ ꯍꯦꯡ ꯌꯥꯝ ꯆꯠꯂꯦꯕ ꯄꯥꯏꯕꯗꯣ ꯌꯥꯝ ꯋꯥꯔꯦꯕ
ꯑ ꯑꯃꯨꯛ ꯑꯃꯨꯛ ꯂꯩꯔꯦ
ꯑꯅꯧꯕ ꯂꯧꯕ ꯍꯥ
ꯑꯣ ꯀꯌꯥꯒꯤ ꯂꯧꯔꯦ
ꯑꯁ ꯂꯣꯟꯒꯤ ꯂꯧꯕꯅꯦ
ꯑꯣ
ꯑꯗꯨꯁꯨ ꯑꯁ ꯄꯩꯁꯥꯗꯣ ꯄꯤꯕ ꯂꯣꯏꯗ꯭ꯔꯤ
ꯊꯥ ꯑꯃꯗ ꯀꯌꯥ ꯀꯌꯥ ꯀꯛ ꯀꯦ
ꯑ ꯆꯥ ꯑꯦ ꯂꯤꯁꯤꯡ ꯑꯅꯤꯒ ꯆꯥꯝꯃꯔꯤ
ꯑꯁ ꯀꯌꯥꯒꯤ ꯂꯧꯕ꯭ꯔ ꯅꯪ
ꯀꯨꯟꯒꯤ
ꯑꯁ
ꯂꯣꯏꯔꯅꯤ ꯁꯤ ꯂꯣꯏꯔꯗꯤ ꯑꯁ ꯐꯒꯗꯕꯅꯤ
ꯕꯦꯔꯥꯅꯤꯅꯦ
ꯕꯦꯔꯥ ꯉꯥꯛꯇꯅꯦ ꯈꯪꯗꯦ ꯑꯩꯁꯨ ꯑꯩ ꯎꯝ ꯑꯁꯤ ꯆꯍꯤ ꯑꯁꯤ ꯀꯨꯝꯁꯤꯁꯦ ꯑꯗꯨꯗ ꯊꯕꯛ ꯇꯧꯔꯗꯤ ꯑꯁꯤ ꯐꯣꯟꯒꯁꯦ ꯂꯣꯏꯔꯅꯤ ꯑꯩ ꯄꯩꯁꯥꯗꯣ ꯑꯩꯈꯣꯏ ꯏꯅꯦꯒꯤ ꯄꯩ ꯑ ꯑꯩꯒꯤ ꯄꯩꯁꯥꯗꯣ ꯃꯥ ꯄꯨꯈꯤꯌꯦꯕ
ꯎꯝ
ꯑꯗꯣ ꯑꯗꯨꯅ ꯁꯦꯚꯤꯡꯒꯤ ꯊꯝꯃꯒꯦꯅ ꯈꯟꯕꯅꯦꯕ ꯑꯩꯁꯦ
ꯎꯝ
ꯑꯗꯣ ꯌꯥꯗ꯭ꯔꯦꯕꯨ ꯍꯧꯖꯤꯛ ꯍꯣꯏꯁꯨ
ꯊꯕꯛ ꯁꯨꯅꯤꯡꯉꯥꯢ ꯂꯥꯛꯑꯣ ꯁꯤꯗ ꯀꯥꯟꯅꯅꯤ
ꯄꯩꯁꯥꯖꯨ ꯃꯣꯏꯁꯨ ꯄꯩꯁꯥꯁꯨ ꯄꯤꯔꯛꯇ꯭ꯔꯤꯌꯦ ꯑꯩꯒꯤ ꯑꯩꯒꯤ ꯄꯩꯁꯥ ꯄꯤꯅꯤꯡꯉꯥꯏ ꯂꯩꯌꯦꯕ
ꯎꯝ
ꯑꯗꯣ ꯄꯩꯁꯥꯗꯣ ꯄꯤꯔꯛꯇ꯭ꯔꯤꯌꯦ ꯑꯁ ꯑꯗꯣ ꯄꯩꯁꯥꯗꯣ ꯄꯤꯔꯛꯑꯗꯤ ꯑꯩꯁꯦ ꯑꯁꯦ ꯐꯣꯟꯒꯤꯁꯦ ꯄꯨꯂꯞ ꯄꯤꯔꯒꯦꯅ ꯈꯟꯕꯅꯦꯕ
ꯎꯝ
ꯑꯗꯣ ꯃꯣꯏꯅ ꯄꯤꯗꯕꯅꯤꯅ ꯎꯄꯥꯏ ꯂꯩꯇꯦ ꯄꯩꯁꯥ ꯑꯩ ꯑꯩꯒꯤ ꯑꯁꯤ ꯂꯣꯟꯁꯤꯗꯤ ꯑꯩꯈꯣꯏ ꯏꯅꯦꯒꯤ ꯃꯥꯒꯤ ꯑꯦꯀꯥꯎꯟꯗꯒꯤ ꯂꯧꯕꯅꯦꯕ
ꯑꯣ ꯑꯣ
ꯑꯗꯨꯒꯤ ꯃꯥꯒꯤ ꯑꯦꯀꯥꯎꯟꯗꯒꯤ ꯑꯗꯨꯝ ꯀꯛꯈ꯭ꯔꯅꯤꯗ ꯄꯩꯁꯥꯗꯤ
ꯎꯝ
ꯎꯝ
ꯅꯪꯒꯤꯗꯤ ꯀꯩꯗꯧꯔꯕ
ꯑꯩꯒꯤꯗꯤ ꯌꯥꯗꯦ ꯂꯣꯟ ꯂꯧꯕꯗꯣ ꯍꯥꯟꯅ ꯀꯔꯤ ꯇꯧꯕꯒꯤꯔ ꯑꯩꯒꯤ ꯆꯍꯤꯗꯣ ꯋꯥꯠꯂꯤ ꯍꯥꯏꯕ꯭ꯔꯥ ꯀꯩꯅꯣꯝꯃꯗꯤ ꯍꯥꯏꯕꯅꯦ
ꯑꯥ ꯑꯩꯒꯤꯗꯤ ꯌꯥꯢꯌꯦ
ꯅꯪꯒꯤ ꯌꯥꯏꯌꯦ
ꯍꯣꯏ꯫
ꯑꯩꯒꯤꯗꯤ ꯀꯔꯤ ꯑꯣꯏꯕ ꯑ ꯀ꯭ꯔꯤ ꯇꯧꯕꯒꯤꯔꯥ ꯀꯣ꯫
ꯑꯩꯒꯤꯗꯤ ꯌꯥꯏ ꯍꯥꯏ꯫
ꯂꯧꯕ꯭ꯔꯥ ꯅꯪꯁꯨ ꯂꯣꯟꯗ ꯐꯣꯟꯗꯣ꯫
ꯑꯁ ꯂꯧꯗꯦꯗ ꯐꯣꯟꯒ ꯀ꯭ꯔꯤ ꯐꯣꯟꯅꯣ ꯑꯩ ꯄꯨꯁꯤꯗ ꯐꯣꯟ ꯔꯃꯤꯅꯦ
ꯑꯣ꯫
ꯑꯩ ꯄꯨꯟꯁꯤꯒꯤ ꯐꯣꯟ ꯂꯩꯗ꯭ꯔꯤ꯫ ꯑꯩꯒꯤ ꯑꯣꯏꯅ꯫ ꯃꯤꯒꯤ ꯉꯥꯡꯇ ꯄꯥꯢꯔꯤꯅꯦ ꯀꯔꯤꯅꯣ꯫
ꯑꯗꯨꯅ ꯐꯔꯦ ꯃꯤꯒꯤ ꯄꯥꯏꯔꯤꯗꯣ ꯑꯩꯈꯣꯏꯗꯤ ꯎꯄꯥꯏ ꯂꯩꯇꯦ꯫ ꯈꯪꯉꯦ ꯑꯩꯁꯨ ꯍꯥꯟꯅ ꯑꯝ꯫
ꯅꯅꯥꯎ ꯅꯨꯄꯥꯗꯣ ꯀꯔꯤ ꯇꯧ ꯀꯔꯤ ꯀꯔꯤ ꯇꯧꯔꯒ ꯂꯩꯔꯤꯅꯣ꯫
ꯀꯔꯤꯁꯨ ꯇꯧꯗꯦꯗ ꯌꯨꯝꯗ ꯍꯟꯗꯛ ꯂꯩꯔꯤꯗ꯫ ꯂꯧ ꯑꯗꯨ ꯂꯧꯋꯣ ꯆꯥꯛ ꯍꯥ꯫
ꯄꯥꯈꯪꯗꯤ ꯐꯥꯔꯦꯕ꯫
ꯑ ꯐꯥꯔꯦ ꯑꯦꯁ ꯋꯥꯡ ꯌꯥꯝ ꯆꯥꯎꯔꯦꯍꯦ꯫
ꯋꯥꯡꯕꯅꯦ ꯑꯩ ꯋꯥꯡꯕꯅꯦ ꯋꯥꯡꯉꯦ ꯀꯔꯤꯅꯣ ꯅꯍꯥꯟ ꯀꯩꯅꯣꯗ ꯂꯩꯌꯦ ꯍꯥꯏꯕ ꯅꯠꯇ꯭ꯔꯣ꯫
ꯂꯩꯇꯦꯗ꯫
ꯎ ꯀꯗꯥꯏꯗꯅꯣ ꯏꯃꯥꯅ ꯂꯩꯌꯦ ꯍꯥꯏꯕꯗꯣ꯫ ꯑꯣ ꯀꯩꯅꯣ ꯇꯧꯔꯒ ꯂꯩꯌꯦ ꯍꯥꯏꯕ ꯅꯠꯇ꯭ꯔꯣ꯫
ꯎꯝ ꯑꯗꯨꯅ ꯑꯃꯨꯛ ꯍꯜꯂꯛꯑꯦ꯫
ꯑꯗꯣ ꯀꯩꯗꯧꯔꯒꯦꯕ ꯑꯗꯣ꯫
ꯈꯪꯗꯦ ꯃꯥ ꯑꯁ ꯌꯨꯝꯗ ꯂꯩꯅꯤꯡꯕ ꯃꯥꯜꯂꯦ꯫
ꯑꯗꯨꯗ ꯑꯗꯨꯝ ꯂꯩꯌꯣꯅ ꯍꯥꯏꯕꯅꯦꯕ ꯊꯕꯛꯁꯨ ꯄꯥꯛ ꯁꯨꯉꯥꯏ ꯂꯩꯇꯦꯕ ꯑꯗꯨꯗꯗꯤ
ꯑꯁ ꯅꯨꯡꯉꯥꯏꯕꯅꯤꯅꯦ ꯑꯗꯣ꯫
ꯑꯣꯎꯆꯥꯛ ꯑꯃꯨꯛ ꯂꯧꯕ ꯆꯠꯄ ꯑꯣꯛꯆꯥꯛ ꯑꯃꯨꯛ ꯄꯤꯖꯕ
ꯎꯝ꯫
ꯑꯗꯨ ꯈꯛꯇꯅꯦꯕ꯫ ꯑꯗꯣ ꯊꯕꯛ ꯂꯩꯔꯗꯤ ꯑꯗꯨꯝ ꯁꯨꯕ꯫ ꯑꯣꯛꯆꯥꯛꯇꯣ ꯅꯨꯃꯤꯠ ꯅꯨꯃꯤꯠ ꯑꯃꯗ ꯑꯣꯛꯆꯥꯛ ꯄꯤꯖꯕꯗꯣ ꯑꯍꯨꯝꯅꯦꯕ꯫
ꯎꯝ꯫
ꯃꯣꯏꯒꯤ ꯃꯣꯏꯒꯤꯗꯤ ꯑꯗꯨꯝ ꯄꯤ ꯄꯤꯗ꯭ꯔꯗꯤ ꯌꯥꯗꯦ꯫
ꯎꯝ꯫
ꯌꯥꯝ ꯊꯨꯅ ꯆꯥꯎꯅꯕꯀꯣ꯫
ꯎꯝ꯫ ꯑꯗꯨ ꯍꯦꯟꯅ ꯅꯨꯡꯉꯥꯏꯕꯅꯤ ꯀꯔꯤꯅꯣ ꯁꯤꯗꯤ ꯂꯩꯕ ꯌꯥꯒꯅꯤ꯫ ꯄꯩꯁꯥ ꯌꯥꯝꯗ ꯕꯩꯔꯣ
ꯑ꯭ꯁ ꯑꯗꯨꯅꯦ ꯑꯩꯈꯣꯏ ꯏꯃꯨꯡꯒꯤ ꯃꯤꯅꯤꯅ ꯄꯩꯁꯥꯗꯤ ꯄꯤꯗꯦꯅ
ꯑꯣ
ꯑꯗꯨꯝ ꯂꯩꯔꯒ ꯑꯗꯨꯝ ꯂꯩꯔꯒ ꯎꯪ ꯀꯩꯅꯣ ꯑꯣꯛꯇꯣ ꯌꯣꯜꯂꯀꯥꯟꯗꯗꯤ ꯎꯝ ꯄꯩꯁꯥꯗꯣ ꯌꯦꯡꯕꯤꯒꯦꯅ ꯑꯗꯨꯝ ꯍꯥꯏꯕꯅꯦꯕ
ꯎꯝ
ꯑꯗꯨꯝ ꯂꯩꯥꯌꯣ ꯍꯥꯏꯕꯅꯦꯕ ꯑꯗꯣ ꯃꯥꯅ ꯑ꯭ꯁ ꯇꯟꯕꯖꯥꯠꯅꯤ ꯈꯔꯗꯤ ꯂꯩꯕꯤ ꯂꯩꯕꯒꯤ ꯃꯣꯏꯗꯣ ꯄꯩꯁꯥꯗꯤ ꯈꯔ ꯊꯥꯔꯛꯑꯦ ꯑꯗꯨꯗ ꯌꯨꯝ ꯁꯥꯕꯗ ꯑꯗꯨꯝ ꯌꯥꯎꯁꯤꯟꯈ꯭ꯔꯦ
ꯎꯝ
ꯎꯄꯥꯏ ꯂꯩꯇꯦ
ꯎꯝ ꯃꯃꯥꯟꯅꯕꯁꯤꯡꯗꯤ ꯀꯩꯅꯣꯗ ꯂꯩꯌꯦ ꯍꯥꯏꯌꯦ ꯁꯤꯤ
ꯊꯕꯛ ꯁꯨꯕ꯭ꯔꯣ ꯈꯪꯗꯦ ꯃꯃꯥꯟꯅꯕ ꯈꯔꯗꯤ ꯁꯤꯗ ꯂꯩꯌꯦ
ꯃꯊꯛꯀꯤꯗꯣ ꯃꯊꯛꯒꯤ ꯅꯨꯄꯥꯗꯣ ꯈꯪꯕ꯭ꯔꯣ ꯒ꯭ꯔꯥꯎꯟꯒꯤ ꯃꯅꯥꯛꯇ ꯂꯩꯕꯗꯣ
ꯑꯧ ꯑꯧ ꯉꯔꯥꯡ ꯑꯩꯈꯣꯏ ꯏꯕꯥꯅꯤꯅ ꯉꯍꯥꯛ ꯉꯍꯥ ꯍꯥꯏꯕꯗꯣ ꯑꯗꯨꯒꯤ ꯃꯅꯥꯎꯅꯨꯄꯥꯗꯨꯔꯥ
ꯅꯠꯇꯦ ꯒꯔꯥꯎ ꯃꯈꯥꯗ ꯂꯩꯕꯗꯨ
ꯒ꯭ꯔꯥꯎꯟ ꯃꯈꯥꯗ
ꯑꯥ ꯑꯃ ꯂꯩꯕꯗꯣ ꯍꯦꯛ ꯃꯈꯥꯗ ꯂꯩꯕꯗꯣ ꯑꯗꯨ ꯑꯗꯨ ꯑꯗꯨ ꯅꯨꯄꯥꯒ ꯅꯪ ꯃꯤ ꯅꯨꯄꯤ ꯑꯃ ꯑꯥꯗ ꯂꯩꯕ ꯃꯅꯥꯎ ꯅꯨꯄꯥ ꯍꯥꯏꯕ꯭ꯔꯥ
ꯎꯝ
ꯅꯪ ꯍꯧꯖꯤꯛ ꯍꯥꯏꯕꯗꯣ ꯅꯅꯥꯎ ꯅꯨꯄꯤꯒꯤ ꯃꯅꯥꯎ ꯅꯨꯄꯥꯗꯣ
ꯃꯅꯥꯎ ꯅꯨꯨꯄꯤꯒꯤ
ꯅꯅꯥꯎ ꯅꯨꯄꯤꯒꯤ ꯃꯅꯥꯎ ꯅꯨꯄꯥꯥꯗꯣ ꯈꯪꯗ꯭ꯔꯣ ꯑꯥꯗ ꯆꯠꯈꯤꯕꯗꯣ ꯑꯗꯨ ꯑꯗꯨꯒ ꯑꯗꯨ ꯂ ꯂꯩꯌꯦ ꯍꯥꯏꯌꯦ
ꯑꯣ
ꯃꯤꯅ ꯍꯥꯏꯔꯛꯄꯅꯤꯗ
ꯑꯣ ꯎꯝ ꯂꯩꯔꯝꯒꯅꯤ ꯑꯣ ꯃꯥꯗꯤ ꯊꯕꯛ ꯁꯨꯈꯤꯌꯦꯅ ꯆꯠꯈꯤꯕꯅꯦ ꯑꯗꯣ ꯅꯦꯛꯁ ꯏꯌꯥꯔꯗꯤ ꯃꯆꯦ ꯃꯅꯥꯛꯇ ꯆꯠꯀꯦꯅ ꯍꯥꯏꯔꯝꯕꯅꯦ
ꯑꯣ ꯑꯗꯨꯅ ꯐꯔꯦ
ꯎꯝ ꯑꯗꯨꯃꯥꯏ ꯍꯥꯏꯕꯅꯦ ꯌꯥꯝ ꯑꯌꯥꯝꯕꯗꯤ ꯁꯤꯗ ꯈꯨꯟꯗ ꯂꯩꯌꯦꯗ ꯂꯧꯒꯤ ꯃꯇꯝꯅꯤꯅ ꯀꯣꯕꯨꯇꯥ ꯄꯥꯏꯔꯒ ꯆꯠꯂꯤꯅꯤ
ꯎꯝ
ꯑꯗꯨꯅ ꯄꯩꯁꯥ ꯌꯥꯝ ꯊꯣꯛꯄ ꯃꯥꯜꯂꯦꯗ
ꯍ
ꯄꯨꯡ ꯑꯃ ꯄꯨꯡ ꯑꯃꯗ ꯂꯨꯄꯥ ꯆꯥꯝꯃꯉꯥꯅꯤ ꯍꯥꯏ
ꯑꯁ ꯆꯠꯂꯁꯤꯗ ꯀꯥꯟꯅꯗꯦ
ꯅꯨꯃꯤꯠ ꯑꯃꯗ ꯎꯝ ꯎꯝ ꯅꯨꯃꯤꯠ ꯆꯨꯞꯄ ꯂꯧ ꯈꯣꯏꯕ ꯆꯠꯂꯗꯤ ꯌꯦꯡꯉꯣ ꯀꯌꯥꯅꯣ ꯐꯪꯒꯗꯕꯗꯣ ꯄꯨꯡ ꯑꯃꯗ ꯂꯨꯄꯥ ꯆꯥꯃꯉꯥ ꯆꯥꯃꯉꯥ
ꯑꯗꯨ ꯑꯗꯨ ꯑꯣꯏꯔꯁꯨ ꯕꯥꯛꯀꯤ ꯉꯥꯛꯇꯅꯤꯅꯦ ꯑꯩꯈꯣꯏ ꯄꯥꯕꯨꯡꯅ ꯄꯩꯁꯥ ꯄꯤꯔꯛꯇꯦ ꯍꯥꯏꯌꯦ
ꯎꯝ ꯈꯪꯗ꯭ꯔꯦꯗ ꯍꯥꯏꯕꯗꯗꯤ ꯌꯥꯝꯅ ꯂꯥꯏꯕꯀꯣ
ꯎꯝ ꯋꯥꯗꯤ ꯌꯥꯝ ꯋꯥꯕꯅꯤꯗ
ꯄꯩꯁꯥꯁꯨ ꯐꯪꯗ ꯋꯥꯁꯨ ꯋꯥ ꯈꯪꯗ꯭ꯔꯦ ꯑꯩꯈꯣꯏꯒꯤꯁꯦ ꯋꯥꯕ ꯄꯨꯟꯁꯤꯅ
ꯋꯥꯕꯖꯠꯅꯤꯗ
ꯃꯤꯅꯁꯨ ꯋꯥꯅ ꯊꯕꯛꯇꯣ ꯁꯨꯔꯝꯕꯅꯤꯅ ꯄꯤꯗ꯭ꯔꯁꯨ ꯌꯥꯗꯕ
ꯋꯥꯁꯨ ꯋꯥꯕ ꯄꯩꯁꯥꯁꯨ ꯄꯤꯗꯕ
ꯎꯝ ꯑꯁ ꯍꯩꯒ꯭ꯔꯨ ꯌꯥꯝ ꯆꯥꯕꯒꯤꯔꯥ ꯈꯪꯗ꯭ꯔꯦ ꯄꯨꯛꯁꯦ ꯅꯥꯁꯤꯜꯂꯛꯑꯦꯕꯨ ꯅꯪꯗꯣ ꯄꯨꯛ ꯅꯥꯔꯤꯗꯣ ꯎꯝ ꯏꯁꯤꯡ ꯑꯁꯥꯕ ꯊꯛꯑꯣ
ꯑꯁ ꯌꯥꯝ ꯁꯥꯔꯤꯀꯥꯟꯁꯤꯗ ꯏꯁꯤꯡ ꯑꯁꯥꯕ ꯊꯥꯛꯅꯤꯉꯥꯏ
ꯑꯩꯗꯤ ꯑꯗꯨꯝ ꯊꯛꯄꯅꯦ ꯑꯩꯁꯨ ꯑꯩꯁꯨ ꯍꯥꯟꯅꯗꯤꯀꯣ ꯏꯁꯤꯡ ꯑꯁꯥꯕꯁꯦ ꯊꯛꯄ ꯌꯥꯝ ꯍꯩꯇꯦꯕ ꯑꯩꯒ ꯊꯕꯛ ꯁꯨꯃꯤꯟꯅꯕ ꯃꯣꯏꯅ ꯢꯁꯤꯡ ꯑꯁꯥꯕ ꯊꯛꯑꯣ ꯊꯛꯑꯣ ꯑꯗꯨ ꯊꯛꯑꯗꯤ ꯐꯕꯅꯦ ꯊꯛꯑꯣ ꯊꯛꯑꯣꯅ ꯍꯥꯏꯕ ꯑꯗꯨꯗꯩꯗꯤ ꯑꯗꯨꯝ ꯃꯔꯛ ꯃꯔꯛꯇ ꯑꯗꯨꯝ ꯊꯛꯄ ꯍꯧꯖꯤꯛꯁꯨ ꯑꯗꯨꯝ ꯌꯥꯝꯅꯗꯤ ꯍꯥꯏꯅꯗꯦ ꯑꯗꯨ ꯑꯣꯏꯔꯁꯨ ꯑꯗꯨꯝ ꯃꯔꯥꯛ ꯃꯔꯥꯛꯇꯗꯤ ꯑꯗꯨꯝ ꯊꯥꯛꯑꯦꯗ
ꯎꯝ
ꯢꯁꯤꯡ ꯑꯁꯥꯕꯁꯦ ꯑꯗꯨꯝ ꯇꯣꯏꯅꯗꯤ ꯊꯛꯇꯦꯕ ꯑꯗꯨ ꯑꯣꯏꯔꯁꯨ ꯈꯔ ꯈꯔꯗꯤ ꯊꯛꯅꯤꯡꯕꯗꯤ ꯑꯗꯨꯝ ꯐꯥꯎꯔꯛꯑꯦ
ꯎꯝ
ꯍꯥꯟꯅꯗꯤ ꯏꯁꯤꯡ ꯑꯁꯥ